ꯍꯜꯂꯣ
ꯍꯜꯂꯣ
ꯑꯣ ꯅꯨꯡꯉꯥꯏꯔꯤꯕ‌ꯣ ꯋꯥꯔꯤ ꯁꯥꯗꯕ ꯌꯥꯝ ꯀꯨꯏꯔꯦ
ꯀꯨꯏꯔ‌ꯦ
ꯎꯝ ꯇ ꯑꯦ ꯕ꯭ꯔꯦꯛꯐꯥꯁ ꯀꯩꯀꯥ ꯇꯧꯔꯕꯣ
ꯕ꯭ꯔꯦꯛꯐꯥꯁꯁꯦ ꯇꯧꯔꯦ
ꯑꯣ ꯀꯔꯤ ꯀꯔꯤ ꯆꯥꯁꯤꯜꯂꯒꯦ
ꯀꯩꯀꯩ ꯆꯥꯅꯤ ꯑꯈ‌ꯣꯏꯒꯤ ꯕ꯭ꯔꯦꯛꯐꯥꯁꯄꯨ ꯑꯩꯈꯣꯏꯒꯤ ꯆꯥꯟ ꯃꯉꯥꯏꯔ‌ꯦꯗꯅ
ꯇꯟꯅ ꯐꯔꯦꯕ
ꯎꯝ
ꯈꯔ ꯀꯨꯏꯅꯖꯨ ꯆꯠꯄ
ꯑꯩ ꯀꯃꯥꯏ ꯀꯃꯥꯏꯟ ꯀꯃꯥꯏꯟ ꯇꯧꯔꯤꯒꯦ ꯍꯧꯖꯤꯛꯀꯥꯟꯖꯤ
ꯍꯧꯖꯤꯛꯁꯤ ꯑꯗꯨꯝ ꯄꯪꯂꯩꯗ ꯂꯩꯔꯤꯗ ꯑꯩ ꯀꯩ ꯇꯧꯅꯤ ꯑꯇꯣꯞꯄ ꯑꯍꯦꯟꯕ ꯊꯕꯛꯁꯨ ꯂꯩꯇ‌ꯦ ꯍꯟꯗꯛ ꯌꯦꯟ ꯈꯔ ꯑꯃ ꯑꯃ ꯈꯔ ꯇꯧꯕꯗꯨꯁꯨ ꯈꯔ ꯇꯨꯈ꯭ꯔꯦ
ꯍꯥꯥ
ꯌꯦꯟ ꯈꯔ ꯇꯧꯕꯖꯨ ꯌꯦꯟ ꯆꯥꯝꯔꯤꯃꯨꯛ ꯇꯨꯏꯌ‌ꯦꯕ ꯍꯟꯗꯛꯁꯦ ꯑꯩ ꯅꯍꯟ ꯉꯣꯟꯗ ꯍꯥꯏꯈ꯭ꯔꯤꯁꯤꯗꯤ
ꯅꯍꯥꯟ ꯍꯥꯏꯕꯗꯣ ꯌꯦꯟ ꯆꯥꯝꯔꯤꯃꯨꯛ ꯇꯨꯔꯦꯅ ꯍꯥꯏꯕꯗꯣ
ꯑ
ꯎꯝ ꯑꯗꯨ ꯅꯠꯇꯕ ꯑꯇꯣꯞꯄ ꯀꯩ ꯀꯩ ꯀꯔꯤ ꯀꯔꯤ ꯄ꯭ꯂꯥꯟꯗꯤ ꯂꯩꯒꯦ ꯍꯧꯖꯤꯛ ꯍꯧꯖꯤꯛ ꯇꯧꯒꯗꯕ
ꯍꯧꯖꯤꯛ ꯇꯧꯒꯗꯕ ꯄ꯭ꯂꯥꯟ ꯍꯥꯏꯖ‌ꯦ ꯌꯦꯟꯒꯤꯗꯣ ꯑꯩꯒꯤꯗꯤ ꯑꯇꯣꯞ ꯄꯗ‌ꯣ ꯇꯧꯗꯕꯅꯤꯅ ꯌꯦꯟꯗꯣ ꯑꯃꯨꯛ ꯂꯣꯏꯈꯠꯂꯅꯤꯗꯅ
ꯑꯣ ꯌꯦꯟꯅ ꯈꯔ ꯍꯩꯅꯕꯤ ꯑꯣꯏꯔꯦꯕ
ꯑꯥ ꯄꯣꯜꯇ꯭ꯔꯤꯒꯨꯝꯕ ꯁꯨꯝꯕꯖꯤꯅ ꯈꯔ ꯍꯩꯅꯕꯤ ꯑꯣꯏꯈ꯭ꯔꯦ ꯑꯗꯨꯅ ꯁ꯭ꯀꯨꯟꯕꯨꯗꯤ ꯆꯠꯄ ꯁ꯭ꯀꯨꯟꯕꯨꯗꯤ ꯑꯗꯨꯝ ꯆꯠꯂꯦꯕꯀꯣ
ꯑ
ꯍꯧꯖꯤꯛꯁꯦ ꯑꯦꯛꯖꯥꯝ ꯇꯧꯔꯤꯕꯒꯤ ꯑꯩꯅ
ꯑꯗꯨ ꯀꯩꯅꯣꯝꯃ ꯍꯪꯒꯦ ꯇꯧꯔꯝ ꯀꯥꯎ ꯑꯩ ꯀꯧꯊꯣꯛꯈ꯭ꯔ‌ꯦꯅꯦ ꯑꯥ ꯑꯥꯥ ꯑꯗꯨꯒꯤ ꯌꯦꯟꯒꯤ ꯇꯧꯕꯗ ꯏꯚꯥꯏ ꯑꯩꯅ ꯇꯥꯕꯗꯅꯦ ꯃꯤꯅ
ꯑꯥ
ꯊꯥꯗꯕ ꯑꯃ ꯂꯩꯕ꯭ꯔ ꯃꯤꯅ ꯑꯥ ꯄꯩꯁꯥ ꯌꯦꯟꯖꯨ ꯃꯆꯤꯟꯖꯥꯛꯁꯨ ꯂꯣꯏꯃꯛ ꯄꯨꯂꯞ ꯄꯤꯊꯔꯛꯄ ꯋꯥꯟ ꯇꯥꯏꯝꯗ ꯄꯤꯊꯔꯛꯑꯒ
ꯂꯩ
ꯐꯣꯔꯇꯤ ꯐꯥꯏꯚ ꯗꯦꯖꯇ ꯃꯣꯏ ꯂꯧꯈꯠꯄ ꯍꯥꯏꯕ꯭ꯔꯥ ꯀꯩꯅꯣꯝ ꯍꯥꯏꯕ ꯑꯃ ꯂꯩꯕ꯭ꯔꯥ
ꯂꯩꯌꯦ ꯕꯣꯏꯂꯔ ꯗ
ꯕꯣꯏꯂꯔ ꯑ
ꯕꯣꯏꯂꯔ ꯑꯣꯏꯒꯗꯕ ꯑꯈꯣꯏꯒꯤ ꯃꯔꯨꯝ ꯀꯣꯛꯄꯤꯒꯨꯝꯕ ꯑꯥ ꯑꯗꯨꯝ ꯀꯥꯟꯅꯕ ꯍꯥꯏꯖ‌ꯦ ꯑꯩꯒꯤꯗꯗꯤ ꯑꯝꯇ ꯍꯌꯦꯡ ꯀꯣꯛꯇꯤ ꯄꯥꯏꯔꯔꯣꯏꯗꯅ꯫ ꯂꯣꯏ ꯁꯤꯈ꯭ꯔꯒꯁꯨ ꯂꯣꯏꯅ ꯁꯤꯈ꯭ꯔꯒꯁꯨ ꯅꯠꯇ꯭ꯔꯒ ꯗꯥꯏꯇꯁꯦ ꯑꯩꯈꯣꯏꯅꯗꯤ ꯄꯣꯠꯇꯣ ꯍꯥꯏꯗꯤ ꯀꯣꯛꯇꯤ ꯄꯥꯏꯔꯔꯣꯏꯗꯅ ꯃꯣꯏ ꯂꯣꯏ ꯊꯥꯗꯔꯛꯄ ꯄꯅꯤꯅ ꯑꯩꯈꯣꯏ ꯁꯨꯃꯥꯏꯅ ꯂꯣꯏꯒꯔꯦ꯫ ꯁꯨꯃꯥꯏꯅ ꯇꯨꯝꯒꯔꯦ ꯍꯥꯏꯔ ꯂꯣꯏꯔꯦ ꯎꯄꯥꯏ ꯂꯩꯇꯦ ꯑꯗꯨꯕꯨ ꯍꯣꯏ ꯐꯖꯅꯗꯤ ꯂꯣꯏꯕꯤꯔꯒꯗꯤ ꯑꯗꯨꯝ ꯑꯩꯒꯤꯁꯨ ꯑꯗꯨꯝ ꯑꯩꯒꯤ ꯂꯣꯏꯔꯨꯕꯗꯨꯒꯤ ꯃꯣꯏ ꯑꯗꯨꯝ ꯐꯪꯗꯣꯏꯅꯦꯕ ꯑꯩꯉꯣꯟꯗꯗꯨꯝ
ꯌꯦꯟꯅꯗꯣꯏꯅꯦꯕ
ꯌꯦꯟꯅꯗꯣꯏꯅꯦꯕ ꯑꯗꯣ ꯏꯁꯥꯅ ꯄꯨꯊꯣꯛꯆꯕꯗꯨꯗꯤ ꯅꯠꯇ꯭ꯔꯕꯅꯤꯅ ꯑꯩꯈꯣꯏꯗꯤ ꯑꯥ ꯃꯊꯥꯗꯨꯗꯤ ꯈꯔꯗꯤ ꯍꯟꯗꯔꯦ ꯍꯥꯏꯇꯥꯔꯦ
ꯋꯥꯕꯈꯩꯗꯤ ꯑꯗꯨꯅ ꯐꯕ꯭ꯔꯅ ꯑꯃꯨꯛꯁꯨ ꯈꯜꯂꯛꯄꯗꯣ
ꯍꯣꯏꯅꯦ ꯑꯗꯨ ꯑꯥ ꯑꯗꯨ ꯗꯥꯏꯔꯦꯛ ꯑꯩ ꯕꯣꯏꯂꯔꯗꯤ ꯁꯨ ꯂꯣꯏꯗꯦꯕꯀꯣ ꯁꯨꯉꯣꯏ
ꯑꯥ
ꯑꯗꯣ ꯑꯩꯈꯣꯏ ꯁꯤꯗ ꯏꯃꯥꯟꯅꯕ ꯇꯧꯕ ꯂꯩꯌꯦ ꯑꯗꯣ ꯍꯪꯉꯛꯀꯦ ꯀꯩꯗꯧꯔꯒꯦ
ꯑꯣ ꯑꯗꯨꯗꯨꯖꯨ ꯁꯨꯝ ꯀꯩ ꯀꯩ ꯀꯃꯥꯏ ꯀꯃꯥꯏꯅ ꯇꯧꯕ ꯈꯣꯠꯄ ꯑꯗꯨ ꯁꯨꯝ ꯈꯪꯅꯤꯡꯕ ꯍꯥꯏꯇꯥꯔꯦ
ꯎꯝ ꯑꯗꯣ ꯑꯥ ꯑꯗꯨꯒꯤ ꯄꯣꯠꯇꯣ ꯀꯩꯁꯨꯛ ꯌꯥꯝꯅ ꯇꯣꯡꯕ ꯈꯣꯠꯄꯗꯤ ꯍꯥꯏꯗꯤ ꯌꯦꯟꯅꯔꯤ ꯄꯣꯠꯇꯣ
ꯑꯣ
ꯑꯗꯨ ꯀꯩꯁꯨꯛ ꯌꯥꯝ ꯀꯥꯟꯅꯗꯦꯗꯤ ꯍꯥꯏꯕꯅꯦꯕꯀꯣ ꯏꯁꯥꯒꯤ ꯇꯧꯖꯔꯤꯖꯤꯅ ꯑꯥ ꯑꯥ ꯃꯣꯏꯒꯤꯁꯨ ꯇꯣꯉꯥꯟꯅ ꯈꯥꯏꯈꯤꯗꯣꯏꯅꯤꯗꯅ ꯃꯣꯏꯁꯨ ꯄ꯭ꯔꯣꯐꯤꯠꯇꯣ
ꯎꯝ ꯏꯁꯦꯝ ꯁꯝꯅ ꯍꯥꯏꯔꯕꯗ ꯃꯣꯏꯁꯨ ꯃꯣꯏꯒꯤ ꯌꯦꯟꯗꯣ ꯁꯦꯟꯅꯕꯤꯕꯒꯨꯝꯕꯅꯦꯕ ꯑꯣꯏꯗꯣꯖꯦ
ꯍꯣꯏꯅꯦ ꯑꯗꯨꯃꯥꯏꯅ ꯁꯦꯟꯅꯔꯒ ꯑꯗꯨꯃꯥꯏ ꯇꯧꯕ ꯑꯣꯏꯗꯣꯏꯕ ꯑꯗꯨ ꯀꯩꯁꯨ ꯀꯥꯏꯗꯦ ꯑꯗꯨ ꯀꯩꯁꯨ ꯀꯥꯏꯗꯦꯌꯦ ꯀꯥꯏꯕꯕꯨꯗꯤ
ꯂꯝ ꯂꯝ ꯅꯨꯡꯗꯣ ꯆꯥꯎꯔꯗꯤ ꯑꯗꯨ ꯐꯗꯤ ꯐꯕꯖꯅꯤ
ꯑꯗꯣ ꯂꯝ ꯆꯥꯎꯔꯒꯗꯤ ꯑꯗꯨꯗꯤ ꯀꯥꯟꯅꯩꯌꯦ ꯃꯣꯏꯅ ꯂꯤꯁꯤꯡ ꯊꯥꯗꯔꯛꯄꯗ ꯅꯪ ꯑꯗꯨꯝ ꯑꯥ ꯅꯨꯃꯤꯠ ꯅꯤꯝꯐꯨ ꯃꯉꯥꯅꯤꯗꯅꯦ
ꯑꯝ
ꯑꯗꯨꯝ ꯂꯨꯄꯥ ꯂꯤꯁꯤꯡ ꯅꯤꯝꯐꯨ ꯃꯌꯥꯗꯤ ꯐꯪꯗꯣꯏꯅꯤ
ꯑꯦ ꯌꯥꯝꯃꯤꯅꯦ ꯑꯗꯨꯗꯤ ꯊꯥ ꯑꯃꯗ
ꯊꯥ ꯑꯃ ꯍꯥꯏꯗꯤ ꯐꯣꯔꯇꯤ ꯐꯥꯏꯚ ꯗꯦꯁꯇꯣ ꯑꯥ ꯑꯗꯨ ꯃꯤꯅ ꯍꯨꯖꯤꯛꯁꯦ ꯂꯤꯁꯤꯡ ꯂꯣꯏꯕꯗꯅꯦ ꯑꯥ ꯑꯩꯈꯣꯏꯒꯤ ꯏꯃꯥꯟꯅꯕ ꯁꯣꯝ ꯅꯥꯀꯟꯒꯤꯗ ꯂꯣꯏꯔꯤꯕ ꯑꯩꯁꯨ ꯃꯣꯏꯗꯒꯤ ꯕꯣꯏꯂꯔ ꯇꯔꯥ ꯂꯧꯔꯒ ꯍꯨꯖꯤꯛ ꯍꯨꯖꯤꯛ ꯂꯣꯏꯔꯤꯕ ꯑꯣ ꯀꯣꯏꯆꯦꯜ ꯆꯦꯜꯂꯦ ꯕꯣꯏꯂꯔꯁꯦ ꯑꯩꯅ ꯆꯥꯛ ꯅꯨꯡ ꯑꯃꯃꯨꯛ ꯄꯛꯇ ꯊꯥꯖꯟꯕ ꯑꯗꯣ ꯇꯔꯥꯁꯤꯝ ꯃꯔꯤꯃ ꯈꯥꯎꯗꯠꯈ꯭ꯔꯦ ꯃꯔꯤꯃ ꯆꯥꯊꯣꯛꯈ꯭ꯔꯦ ꯑꯗꯨꯗꯒꯤ ꯑꯥ ꯃꯔꯤꯃ ꯑꯗꯨꯝꯕ ꯇꯔꯨꯛ ꯂꯩꯔꯤꯕ ꯍꯧꯖꯤꯛꯁꯦ ꯇꯔꯨꯛꯁꯦ ꯀꯣꯏꯆꯦꯜ ꯆꯦꯜꯂꯦꯕ ꯕꯣꯏꯂꯔꯖꯦ ꯑꯗꯣ ꯃꯥꯒꯤ ꯂꯣꯏꯔꯤꯖꯦ ꯂꯤꯁꯤꯡ ꯑꯃꯒ ꯆꯅꯤ ꯂꯣꯏꯑꯕ
ꯑꯝ
ꯂꯤꯁꯤꯡ ꯑꯃ ꯆꯅꯤ ꯂꯣꯏꯕꯁꯤꯗ ꯃꯥꯖꯦ ꯂꯨꯄꯥ ꯂꯤꯁꯤꯡ ꯌꯥꯡꯈꯩꯒ ꯀꯌꯥꯅꯣꯝꯇꯤ ꯐꯪꯉꯦ ꯍꯥꯏꯑꯕ
ꯑꯣ ꯐꯣꯔꯇꯤ ꯐꯥꯏꯚ ꯗꯦꯁ ꯁꯤꯗ
ꯐꯔꯤꯐꯥꯏꯕ ꯗꯦꯁꯤꯗ ꯂꯤꯁꯤꯡ ꯑꯃ ꯍꯦꯟꯅ ꯂꯣꯏꯕꯁꯤꯗ ꯑꯗꯨ ꯂꯤꯁꯤꯡ ꯑꯃ ꯍꯥꯏꯖꯦ ꯅꯪꯅꯗꯤ ꯋꯥꯈꯟꯗ ꯈꯟꯕ ꯋꯥꯅꯤꯀꯣ ꯌꯥꯝ ꯊꯤꯅ ꯋꯥꯔꯛꯇꯣꯏꯅꯤꯀꯣ ꯋꯥꯔꯛꯄꯗꯤ ꯂꯤꯁꯤꯡ ꯑꯃ ꯍꯥꯏꯖ ꯌꯥꯝ ꯌꯥꯝꯃꯤꯕ ꯌꯦꯟꯅꯦꯕ ꯑꯗꯨ ꯂꯤꯁꯤꯡ ꯂꯤꯁꯤꯡ ꯂꯣꯏꯕꯖꯤꯗ ꯂꯤꯁꯤꯡ ꯀꯨꯟꯕꯨꯛ ꯀꯥꯟꯅꯗ꯭ꯔꯗꯤ ꯀꯩ ꯀꯥꯟꯗꯣꯏꯕ
ꯂꯤꯁꯤꯡ ꯂꯣꯏꯕꯗꯨꯗꯤ ꯃꯥꯟꯅꯦ ꯂꯤꯁꯤꯡ ꯌꯥꯡꯈꯩꯃꯨꯛ ꯐꯪꯉꯗꯤ
ꯅꯠꯇꯦ ꯂꯤꯁꯤꯡ ꯌꯥꯡꯈꯩ ꯅꯠꯇꯦꯕ ꯂꯤꯁꯤꯡ ꯅꯤꯝꯐꯨ ꯐꯪꯉꯣꯕ ꯌꯥꯔꯦꯕ ꯐꯣꯔꯇꯤ ꯐꯥꯏꯚ ꯗꯦꯁ ꯁꯤꯗ ꯑꯥ ꯑꯗꯨꯅꯦꯕ ꯑꯗꯣ ꯃꯥꯒꯤ ꯑꯗꯨꯃꯥꯏꯅ ꯐꯪꯉꯦ ꯍꯥꯏꯑꯦꯕ ꯑꯗꯨꯕꯨ ꯈꯔ ꯍꯣꯠꯅ ꯇꯥꯔꯦ ꯑꯗꯨꯗꯒꯤ ꯃꯤꯅ ꯄꯨꯗꯥꯔꯛꯑꯒ ꯑꯗꯨꯃꯥꯏꯅ ꯇꯧꯕꯗꯨꯗꯤ ꯍ ꯍꯣꯏ ꯑꯗꯨꯃꯥꯏꯅ ꯅꯤꯝꯐꯨꯒꯨꯝꯕꯗꯤ ꯐꯪꯉ ꯑꯗꯨꯃꯥꯏꯅ ꯅꯤꯐꯨ ꯌꯥꯡꯈꯩꯗꯤ ꯐꯪꯉꯥꯔꯣꯏ ꯍꯣꯏ ꯀꯨꯟꯊ꯭ꯔꯥ ꯐꯪꯒꯗ꯭ꯔꯥ ꯑꯗꯣ ꯃꯣꯏꯒꯤꯗꯤ ꯑꯈꯣꯏꯅ ꯑꯃꯨꯛ ꯗꯨꯀꯥꯟꯗ ꯊꯥꯕ ꯍꯧꯖꯤꯛꯀꯤ ꯊꯥꯗꯔꯛꯏꯕ ꯀꯥꯡꯕꯨꯁꯤꯗꯤ ꯃꯁꯥꯒꯤ ꯌꯦꯟꯖꯦ ꯀꯛꯐꯝ ꯗꯨꯀꯥꯟ ꯂꯣꯏ ꯂꯩꯔꯕꯅꯦꯕ
ꯑꯣ ꯃꯣꯏꯅ ꯑꯃꯨꯛ ꯂꯧꯈꯠꯈꯤꯗꯣꯏꯅꯦꯕ
ꯑꯥ ꯃꯣꯏꯖꯤ ꯂꯣꯏ ꯇꯣꯡꯖꯗꯣꯏꯅꯦꯕ ꯃꯣꯏꯅ ꯇꯣꯡꯕ ꯍꯦꯟꯗꯣꯏꯅꯦꯕ ꯑꯗꯨꯗ ꯅꯪꯒꯤ ꯑꯗꯨꯝ ꯀꯨꯟꯃꯉꯥ ꯀꯨꯟꯊ꯭ꯔꯥꯗꯤ ꯑꯗꯨꯝ ꯐꯪꯅꯤ ꯈꯜꯂꯦ ꯂꯤꯁꯤꯡ ꯑꯃꯃꯨꯛ ꯂꯣꯏꯕ ꯃꯇꯝꯗ
ꯎꯝ
ꯑꯗꯨꯅ ꯋꯥꯗꯤ ꯌꯥꯝ ꯋꯥꯕ ꯃꯣꯏꯒꯤ ꯅꯨꯃꯤꯠ ꯐꯣꯔꯇꯤ ꯐꯥꯏꯚ ꯗꯦꯁꯁꯦ ꯁꯦꯟꯅꯗ꯭ꯔꯗꯤ ꯌꯥꯔꯔꯣꯏꯕꯀꯣ
ꯀꯥꯏ ꯃꯣꯏꯗꯤ ꯇꯪ ꯇꯧꯕꯗ ꯅꯥꯖꯨ ꯅꯥꯒꯜꯂꯤꯗꯅ
ꯅꯥꯒꯜꯂꯦ ꯑꯗꯨꯗꯒꯤ ꯑ ꯁꯨꯃꯥꯏꯅ ꯑꯩꯈꯣꯏꯒꯤ ꯑ ꯌꯦꯅꯥꯎ ꯃꯆꯥꯖꯤꯖꯨ ꯑꯅꯤ ꯈꯥꯏꯗꯣꯛꯄꯅꯦꯕ
ꯎꯝ
ꯈꯔꯥ ꯅꯥꯒꯟꯕ ꯑꯃ ꯈꯔ ꯍꯣꯡꯕ ꯑꯃ ꯑꯗꯨꯗꯒꯤ ꯅꯥꯒꯟꯗꯕ ꯑꯩꯈꯣꯏꯒꯤ ꯑ ꯈꯤꯇꯪ ꯇꯥꯡꯕ ꯑꯃꯗꯤ ꯈꯥꯏꯗꯤ ꯈꯥꯏꯗꯣꯛꯄꯅꯦꯕ ꯑꯗꯣ ꯑꯅꯝꯕꯅ ꯈꯤꯇꯪ ꯍꯥꯏꯗꯤ ꯍꯟꯗꯅꯕ ꯑꯩꯈꯣꯏꯒꯤ ꯀꯣꯁ ꯀꯠꯇꯤꯡ ꯇꯧꯅꯕ ꯑꯗꯨꯝ ꯈꯔ ꯑꯗꯨꯝ ꯌꯥꯕꯗꯣ ꯑꯗꯨꯝ ꯂꯧꯅꯕꯅꯦꯕ
ꯑꯣ ꯃꯁꯥ ꯌꯥꯝ ꯀꯟꯅ ꯐꯕꯗꯣ ꯂꯧꯅꯗꯦ ꯂꯧꯅꯗꯦꯕ ꯏꯁꯦꯡ ꯁꯦꯡꯅ ꯍꯥꯏꯔꯕꯗ
ꯎꯝ ꯂꯧꯅꯕꯕꯨꯗꯤ ꯌꯥꯎꯋꯦ ꯑꯗꯨ ꯒꯖꯨ ꯑ ꯄꯩꯁꯥꯗꯣ ꯌꯥꯝ ꯈꯦꯠꯅꯔꯛꯏꯗꯅ ꯂꯨꯄꯥ ꯀꯨꯟ ꯀꯨꯟꯇꯪ ꯂꯨꯄꯥ ꯇꯔꯥ ꯇꯔꯥꯇꯪ ꯈꯦꯠꯅꯕꯗꯗꯤ ꯂꯤꯁꯤꯡ ꯑꯃꯗꯗꯤ ꯀꯌꯥꯅꯣ
ꯁꯤꯡꯗꯗꯤ ꯑ ꯌꯧꯔꯦ
ꯑꯗꯨꯅꯤ ꯑꯗꯨꯅ
ꯆꯤꯟꯗꯗꯤ ꯂꯤꯁꯤꯡ ꯀꯨꯟ ꯑꯣꯏꯗꯣꯏꯅꯦ ꯀꯨꯟ ꯈꯦꯅꯕꯗ
ꯃꯥꯅꯦ ꯂꯩꯗꯣꯏꯅꯦ ꯂꯩꯕꯅꯦꯕ ꯑꯗꯨꯃꯥꯏꯅ ꯗꯨꯅ ꯅꯪꯅ ꯂꯣꯏꯒꯦ ꯍꯥꯏꯔꯒꯗꯤ ꯑꯗꯨꯝ ꯕꯣꯏꯂꯔꯁꯦ ꯑꯗꯨꯝ ꯂꯣꯏꯕ ꯌꯥꯏ ꯑꯗꯨꯃꯥꯏꯅ ꯍꯥ ꯕꯣꯏꯂꯔ ꯂꯤꯁꯤꯡ ꯑꯃ ꯍꯦꯟꯅ ꯂꯣꯏꯕꯗ ꯑꯗꯨꯝ ꯂꯤꯁꯤꯡ ꯅꯤꯐꯨ ꯍꯦꯟꯅꯗꯤ ꯑꯗꯨꯝ ꯑꯩꯅ ꯑꯝꯇ ꯑꯩꯈꯣꯏꯒꯤ ꯁꯤꯍꯟꯗ꯭ꯔꯕ
ꯎꯝ
ꯐꯖꯅ ꯃꯁꯥꯁꯦ ꯗꯨꯨꯞ ꯗꯨꯞ ꯗꯨꯞ ꯂꯥꯎꯍꯜꯂꯒ ꯃꯥꯒꯤ ꯂꯨꯝꯒꯗꯕꯖꯦ ꯀꯦꯖꯤ ꯑꯅꯤ ꯃꯈꯥꯏ ꯅꯨꯃꯤꯠ ꯅꯤꯝꯐꯨ ꯃꯉꯥꯅꯤꯗ ꯀꯦꯖꯤ ꯑꯅꯤ ꯃꯈꯥꯏ ꯑꯍꯨꯝ ꯃꯌꯥ ꯂꯨꯝꯃꯗꯕꯅꯦꯕ
ꯑꯣ ꯑꯥ
ꯀꯦꯖꯤ ꯑꯅꯤ ꯃꯈꯥꯏ ꯍꯥꯏꯖꯅꯤꯅꯤ
ꯑ
ꯑꯗꯣ ꯀꯦꯖꯤ ꯑꯅꯤ ꯃꯈꯥꯏ ꯃꯈꯥꯏꯒꯤ ꯆꯥꯡꯖꯦ ꯐꯖꯅ ꯂꯨꯝꯍꯜꯂꯕ
ꯎꯝ
ꯑꯗꯨꯝ ꯆꯥꯡ ꯇꯞ ꯑꯃꯗ ꯍꯥꯏꯗꯤ ꯂꯩꯔꯤꯕ ꯆꯥꯡ ꯃꯌꯥꯝꯗꯣ ꯑꯗꯨ ꯂꯨꯝꯍꯜꯂ ꯃꯇꯨꯡꯗ ꯎꯝ ꯑꯗꯨ ꯌꯣꯟꯕ ꯃꯇꯝꯗꯅꯦꯕ ꯑꯗꯨꯃꯥꯏꯅ ꯊꯥꯗꯣꯛꯄ ꯃꯇꯝꯗ ꯎꯝ ꯐꯣꯔꯇꯤ ꯐꯣꯔꯇꯤ ꯐꯥꯏꯚ ꯍꯥꯏꯖꯤꯅꯤ ꯏꯟ
ꯑꯗꯨꯗ ꯃꯣꯏꯒꯤ ꯍꯧꯖꯤꯛꯀꯤ ꯃꯞ ꯎꯝ ꯍꯧꯖꯤꯛꯀꯤꯗꯨ ꯂꯣꯏꯕ ꯃꯇꯝꯗ ꯖꯒꯥꯖꯦ ꯀꯌꯥꯝ ꯆꯥꯎꯕ ꯖꯒꯥꯒ ꯁꯨꯝ ꯇꯧꯅꯒꯦꯕ ꯏꯕꯥꯏ ꯍꯣꯏ ꯁꯨꯝ ꯎꯕꯗ ꯍꯥꯏꯗꯤ ꯑꯆꯧꯕꯃ ꯌꯥꯝꯅ ꯆꯥꯎꯕ ꯃꯐꯝ ꯅꯠꯇ꯭ꯔꯁꯨ ꯑꯗꯨꯝ ꯌꯥꯕ꯭ꯔꯥ ꯈꯣꯏꯗꯤ ꯂꯝꯗꯣ ꯑꯆꯧꯕ ꯂꯩꯇꯕꯅꯤꯅ ꯎꯝ ꯌꯥꯒꯗꯧꯕ ꯑꯣꯞꯁꯟ ꯂꯩꯔꯗꯤ ꯊꯥ ꯃꯨꯛ ꯀꯩꯃꯨꯛ ꯌꯦꯡꯊꯣꯛꯄꯗꯤ ꯌꯥꯏꯗꯅ
ꯑꯩꯒꯤ ꯍꯧꯖꯤꯛ ꯑ ꯂꯌꯔ ꯃꯌꯥꯝ ꯂꯣꯏꯔꯤꯁꯦ
ꯑꯥ
ꯂꯥꯏꯌꯔ ꯆꯥꯇ꯭ꯔꯨꯛꯀꯤꯁꯤꯗ ꯑꯩꯅ ꯂꯣꯏꯔꯤꯁꯦ ꯐꯣꯔꯇꯤ ꯐꯤꯐꯇꯤꯟꯅꯦꯕ ꯈꯤꯇꯪꯗꯤ ꯆꯤꯜꯂꯦ ꯆꯥꯇ꯭ꯔꯨꯛꯁꯦ ꯐꯣꯔꯇꯤ ꯐꯣꯔꯇꯤ ꯐꯤꯞꯇꯤꯟ ꯅꯤꯝꯐꯨꯒ ꯇꯔꯥꯉꯥꯒ ꯅꯤꯐꯨ ꯁꯥꯡꯕ ꯇꯔꯥꯃꯉꯥ ꯄꯥꯛꯄꯀꯣ ꯑꯩꯅ ꯍꯧꯖꯤꯛ ꯑꯩꯒꯤ ꯑꯩꯒꯤ ꯍꯧꯨꯖꯤꯛ ꯍꯧꯨꯖꯤꯛꯀꯤ ꯂꯩꯔꯤꯕ ꯑꯩꯒꯤ ꯃꯅꯤꯡꯗ ꯂꯩꯔꯤꯕ ꯑꯩꯒꯤ ꯌꯦꯡꯒꯣꯟꯁꯦ ꯑꯗꯨꯗ ꯂꯥꯏꯌꯔ ꯆꯥꯇ꯭ꯔꯨꯛ ꯃꯨꯛꯀꯤꯅꯦꯕ
ꯑꯥ
ꯍꯣꯏ ꯆꯥꯇ꯭ꯔꯦꯠ ꯆꯅꯤꯄꯥꯜ ꯂꯤꯁꯤꯡꯗꯤ ꯅꯝꯁꯤꯟꯕ ꯌꯥꯏꯑꯕ ꯑꯗꯨꯗ
ꯑꫭ
ꯈꯤꯇꯪ ꯆꯤꯟꯅꯅꯤꯕ ꯑꯗꯨꯗ ꯃꯣꯏꯗꯤ ꯈꯔ ꯍꯟꯕ ꯈꯣꯠꯄ ꯀꯣꯏꯆꯦꯜ ꯆꯦꯜꯂꯤꯗꯅ ꯑꯗꯨ ꯕꯣꯏꯂꯔꯒꯤꯗꯤ ꯑꯗꯨꯒꯤ ꯆꯥꯡꯗꯨꯗ ꯑꯗꯨꯝ ꯑꯩ ꯋꯥꯈꯜꯗꯗꯤ ꯑꯗꯨꯝ ꯆꯥꯇ꯭ꯔ‌ꯦꯠ ꯆꯅꯤꯄꯥꯟ ꯆꯟꯗꯧ ꯃꯥꯜꯂꯦ
ꯑꯣ ꯇꯥꯡꯉꯥꯒ ꯅꯤꯝꯐꯨꯒ
ꯑꯥ ꯅꯤꯝꯐꯨꯒ ꯇꯔꯥꯃꯉꯥꯒ ꯑꯩꯒꯤ ꯍꯧꯖꯤꯛ ꯌꯦꯡꯒ‌ꫭꯟꯁꯦ ꯅꯤꯝꯐꯨꯒ ꯇꯔꯥꯃꯉꯥꯅꯦꯕ ꯑꯩꯅ ꯂꯩꯔꯤꯕꯅꯦ ꯌꯦꯡꯒꯣꯟꯁꯦ ꯑꯩꯒꯤ ꯑꯣꯏꯅ
ꯎꯝ ꯑꯣ
ꯗꯨꯅ ꯎꯝ ꯍꯥꯏꯗꯤ ꯕꯣꯏꯂꯔꯗꯤ ꯌꯥꯝꯁꯨ ꯂꯦꯡꯗꯕꯅꯦꯕꯀꯣ ꯃꯣꯏ ꯆꯥꯐꯝ ꯊꯣꯛꯄꯗ ꯆꯥꯔꯒ ꯑꯗꯨꯝ ꯖꯒꯥꯗꯨꯗ ꯐꯝꯃꯒ ꯍꯥꯏꯗꯤ ꯑꯩꯈꯣꯏꯅ ꯄꯤꯖꯔꯤꯕ ꯃꯆꯤꯟꯖꯥꯛꯇꯨꯅ ꯃꯣꯏꯁꯦ ꯀꯩꯁꯨ ꯌꯥꯝ ꯀꯟꯅ ꯃꯁꯥꯗꯣ ꯀꯣꯏꯆꯦꯟ ꯆꯦꯟꯗꯅ ꯐꯪꯁꯟ ꯇꯧꯔꯔꯣꯏꯕ ꯉꯝꯃꯔꯣꯏꯕꯁꯨ
ꯎꯝ ꯒꯥꯟꯇꯥꯥꯔꯦ ꯒꯥꯟꯇꯥꯔꯦ ꯃꯁꯤꯅ ꯑꯁꯦꯡꯕꯩꯩꯅꯁꯨ ꯕꯣꯏꯂꯔꯁꯦ ꯍꯥꯎꯗꯤ ꯍꯥꯎꯈ꯭ꯔꯕ ꯕꯣꯏꯂꯔꯁꯦ꯫ ꯑꯁꯦꯡꯕꯗꯗꯤ ꯑꯗꯨꯒ ꯌꯨꯝꯗ ꯂꯣꯏꯕꯗꯤ ꯍꯥꯎꯕꯅꯦꯕ ꯏꯚꯥꯏ ꯍꯥꯎꯇ꯭ꯔꯥꯅꯦ
ꯑꯩꯒꯤ ꯍꯧꯖꯤꯛ ꯂꯣꯟꯔꯤꯁꯦ ꯍꯥꯎꯋꯦ ꯍꯥꯎꯋꯦ ꯍꯥꯏꯗꯤ ꯑꯩꯅꯍꯥꯟ ꯆꯥꯕꯗꯣ ꯑꯩꯈꯣꯏꯒꯤ ꯑꯥ ꯕꯣꯏꯂꯔꯒꯤ ꯃꯅꯝ ꯑꯃ ꯅꯝꯕꯗꯣ
ꯑꯥ
ꯑꯗꯨꯝꯇ ꯅꯝꯈꯤꯗ꯭ꯔꯦꯕ ꯆꯝꯅ ꯑꯩꯈꯣꯏ ꯀꯣꯏꯂꯔꯒꯤ ꯃꯅꯝ ꯑꯥ ꯑꯗꯣ ꯀꯣꯏꯂꯔꯒꯤ ꯑꯣꯏꯅ ꯃꯅꯝ ꯂꯥꯛꯄꯗꯣ
ꯑꯥ ꯑꯗꯨꯅ ꯊꯥꯗꯣꯛ ꯑꯀꯥꯟꯗꯗꯤ ꯍꯥꯎꯕꯅꯦꯕ ꯫ ꯑꯩꯒꯤ ꯂꯨꯍꯣꯡꯕꯩꯗꯗꯤ ꯑꯩꯈꯣꯏ ꯕꯥꯅ ꯌꯦꯟꯗꯣ ꯃꯌꯥꯝ ꯂꯧꯁꯜꯂ ꯊꯝꯃꯦ ꯍꯥꯟꯅ ꯑꯩꯈꯣꯏ ꯌꯨꯝꯗ ꯂꯣꯏ ꯊꯥꯗꯣꯛꯑ ꯌꯣꯛꯑꯦ ꯃꯅꯝ ꯍꯥꯗꯨꯅ ꯅꯝꯗꯅꯕꯅ ꯊꯥ ꯑꯅꯤꯃꯛ ꯊꯥ ꯑꯃ ꯃꯈꯥꯏ ꯂꯨꯍꯣꯡꯕ ꯊꯥ ꯑꯃ ꯃꯈꯥꯏ ꯋꯥꯏꯂꯤ ꯂꯧꯁꯤꯜꯂꯒ ꯊꯝꯃꯦ ꯊꯥꯗꯣꯛꯑꯒ ꯊꯝꯃꯦ ꯃꯥꯥꯏ ꯇꯧꯔꯥ ꯇꯧꯔꯥ ꯑꯁ ꯍꯥꯎꯌ‌ꯦꯕ‌ꫭ ꯐꯖꯅ ꯎꯏꯔꯛꯑꯦꯕ ꯌꯦꯟꯗꯣ꯫ ꯀꯩꯅꯣ ꯇꯧꯗ꯭ꯔꯦꯕ ꯑꯃ ꯊꯣꯇ‌ꫭꯠ ꯂꯥꯎꯕꯗ‌ꫭ
ꯄ‌ꫭꯠꯇꯣ ꯀꯩꯁꯨ ꯇꯧꯗꯕꯅꯤ ꯍꯥꯏꯕ
ꯀꯩꯝ ꯇꯧꯗ‌ꯦꯌ‌ꯦ ꯋꯦꯠꯄꯨꯗꯤ ꯋꯦꯠꯄꯨꯗꯤ ꯇꯥꯔꯕꯤꯀꯣ ꯃꯌꯥꯝꯕꯨꯗꯤ ꯈꯔ ꯀ‌ꯪꯁꯤꯜꯂꯦ ꯑꯗꯨꯑꯣꯏꯁꯨ
ꯈꯔꯗ ꯅꯠꯇꯦ ꯌꯥꯝ ꯀꯪꯁꯤꯟꯕꯅꯤ ꯀꯪꯁꯤꯟꯕꯅꯦꯕ ꯑꯗꯣ ꯃꯥꯒꯤ ꯐꯦꯠ ꯃꯌꯥꯝꯗꯣ ꯆꯠꯈ꯭ꯔꯤꯅꯦꯕ
ꯃꯥꯅꯦ ꯃꯥꯅꯦ ꯀꯥꯟꯅꯗꯕ ꯌꯦꯡ ꯆꯈꯤꯕꯅꯤ ꯅꯠꯇ꯭ꯔꯥ
ꯎꯝ ꯃꯥꯒꯤ ꯑꯁꯦꯡꯕ ꯃꯥꯁꯜ ꯂꯥꯛꯑꯥꯅꯤ
ꯌꯨꯝꯒꯤ ꯆꯥꯕꯩꯗꯤ ꯑꯗꯨꯃꯥꯏꯅꯕꯨ ꯊꯝꯕꯅ ꯐꯖꯥꯠꯅꯤ ꯀꯅꯥꯗꯦꯕꯥ ꯃꯣꯏ ꯑꯁꯤꯗꯩ ꯂꯧꯔ ꯆꯥꯕꯗꯣ ꯍꯣꯡꯉꯦ ꯍꯥꯏꯔꯁꯨ ꯄꯩꯁꯥꯗꯣ- ꯄꯩꯁꯥꯗꯣ ꯍꯣꯡꯉꯁꯨ ꯍꯛꯆꯥꯡꯗꯗꯤ ꯑꯃꯨꯛ ꯐꯔꯣꯏꯗꯣꯏꯅꯤꯗꯥꯅ
ꯑꯗꯨꯝ ꯌꯦꯟ ꯍꯥꯏꯁꯤꯗꯤ ꯑꯩꯈꯣꯏ ꯑꯗꯨꯝ ꯆꯥꯗꯣꯏ ꯂꯩꯔꯕꯅꯦꯕꯀꯣ ꯈ‌ꫭꯏ ꯑꯗꯨꯝ ꯆꯥꯕꯅꯤ
ꯆꯥꯕꯅꯤꯅ ꯃꯥꯟꯅ‌ꯦ
ꯑꯗꯨꯗꯨꯅ ꯑꯗꯨꯝ ꯃꯔꯤ ꯃꯉꯥꯁꯦ ꯑꯩꯈꯣꯏ ꯀꯦꯖꯤ ꯀꯦꯖꯤꯗ ꯑꯩꯈꯣꯏꯒꯤ ꯑꯍꯤꯡꯕꯁꯦ ꯂꯥꯏꯞꯁꯦ
ꯎꯝ
ꯑꯗꯨ ꯃꯔꯤ ꯃꯉꯥ ꯑꯍꯨꯝ ꯃꯔꯤ ꯂꯧꯁꯤꯜꯂꯒ ꯑꯗꯨꯝ ꯌꯣꯛꯑꯒ ꯑꯗꯨꯝ ꯊꯝꯕ ꯑꯗꯨꯗ ꯅꯣꯡ ꯐꯥꯗ‌ꯣꯛ ꯆꯥꯅꯤꯡꯕ ꯃꯇꯝꯗ ꯐꯠ ꯂꯥꯎꯅ ꯑꯗꯨꯝ ꯆꯥꯕ ꯑꯗꯨꯃꯥꯏꯅ ꯑꯗꯨ ꯌꯥꯏ ꯑꯩ ꯇꯧꯔꯤꯁꯦ ꯑꯗꯨ ꯉꯥꯠꯇꯅꯤ ꯑꯩ ꯕꯖꯥꯔꯗꯒꯤ ꯂꯩꯗꯦꯕ ꯎꯝ ꯑꯩ ꯇꯧꯔꯛꯀꯦ